ꯅꯨꯡꯉꯥꯏꯔꯤꯕꯣ?
ꯅꯨꯡꯉꯥꯏꯔꯤ ꯅꯨꯡꯉꯥꯏꯔꯤ ꯅꯨꯡꯉꯥꯏ ꯅꯨꯡꯉꯥꯏ
ꯆꯥꯛ ꯆꯥꯗꯤ ꯆꯥꯔꯕꯣ?
ꯆꯥꯔꯦ ꯅꯪꯗꯤ?
ꯆꯥꯔꯦꯗ ꯉꯁꯥꯏꯅ
ꯀꯔꯤ ꯃꯊꯦꯟ ꯆꯥꯒꯦ?
ꯑꯈꯣꯏ ꯉꯁꯤ ꯑꯣꯛ ꯊꯣꯡꯕ ꯆꯥꯏ꯫
ꯍꯥꯎꯔꯦꯅꯦ ꯁꯤꯗꯤ꯫
ꯑꯍꯥꯎꯕ ꯅꯠꯇꯗꯤ ꯆꯥ ꯈꯣꯏꯗꯤ꯫
ꯍꯟꯗꯛꯇꯤ ꯀꯔꯤ ꯊꯕꯛ ꯁꯨ ꯇꯧꯔꯤꯒꯦ?
ꯑꯩꯕꯨꯗꯤ ꯀꯝꯄꯤ ꯃꯆꯥꯗ ꯃꯆꯥ ꯑꯣꯏꯅ ꯇꯧꯔꯤꯗ
ꯑꯣ ꯆꯥ ꯁꯥ ꯅꯨꯡꯉꯥꯏꯔꯤꯅꯤ ꯑꯗꯣꯗꯤ꯫
ꯀꯅꯥ ꯀꯅꯥ ꯂꯩꯒꯦ ꯍꯧꯖꯤꯛ?
ꯑꯩ ꯍꯧꯖꯤꯛꯇꯤ ꯑꯩꯒꯤ ꯑꯪꯀꯜ ꯑꯃꯒ ꯂꯩꯔꯤ꯫ ꯅꯪꯗꯤ ꯀꯅꯥ ꯀꯅꯤ ꯂꯩꯒꯦ?
ꯑꯩꯗꯤ ꯏꯊꯟꯇ ꯂꯩꯌꯦ꯫
ꯉꯥꯏꯕ꯭ꯔꯣ ꯅ ꯊꯟꯗ ꯂꯩꯕꯕꯨ?
ꯅꯨꯡꯉꯥꯏꯔꯦ ꯏꯊꯟꯇ ꯂꯩꯕꯁꯦ꯫
ꯐꯥꯏꯅꯦ ꯅꯣꯏꯗꯤ
ꯅꯨꯡꯉꯥꯏꯔꯤ ꯑꯈꯣꯏꯗꯤ
ꯕ꯭ꯔꯥ ꯏꯪꯕ꯭ꯔꯥ ꯀꯃꯥꯏꯅ ꯇꯧꯔꯒꯦ?
ꯍꯁ ꯁꯥꯏꯌꯦ ꯌꯥꯗ꯭ꯔꯦ ꯇꯨꯝꯕ ꯐꯥꯎ ꯌꯥꯗ꯭ꯔꯦ꯫
ꯍꯣꯏ ꯑꯈꯣꯏꯔꯣꯝꯗꯗꯤ ꯎꯟ ꯇꯥꯏꯅꯦ ꯫
ꯅꯨꯡꯉꯥꯏꯔꯝꯕꯅꯤꯅ ꯑꯗꯨꯗꯤ
ꯑꯁ ꯏꯪꯃꯟꯕꯅ ꯇꯨꯝꯕ ꯌꯥꯗ꯭ꯔꯦ ꯑꯩꯈꯣꯏꯔꯣꯝꯗꯤ꯫
ꯍꯦꯟ ꯊꯥꯗ꯭ꯔꯗꯤ ꯇꯨꯝꯗ꯭ꯔꯦ꯫
ꯍꯪ ꯃꯟꯃꯒꯤ
ꯑꯣ ꯑꯗꯨꯅꯤꯗꯅ ꯉꯁꯤꯗꯤ ꯊꯕꯛ ꯆꯠꯂꯣꯏꯗ꯭ꯔꯣ
ꯆꯠꯀꯅꯤ
ꯍꯥ
ꯉꯁꯤꯗꯤ ꯁꯟꯗ‌ꯦ
ꯑꯥ ꯍꯣꯔꯦꯟꯗꯤ ꯍꯣꯔꯦꯟ ꯊꯕꯛ ꯆꯠꯂꯣꯏꯗ꯭ꯔꯣ
ꯑꯁ ꯆꯠꯁꯤꯔꯅ ꯇꯧꯕꯅꯤꯅꯦ ꯑꯁ ꯈꯜꯂꯝꯕꯅꯦ ꯑꯗꯨꯃꯥꯏꯅ ꯇꯧꯁꯦ ꯈꯪ
ꯑꯣ ꯆꯠꯇꯨꯉꯥꯏ ꯊꯧꯔꯥꯡ ꯇꯧꯔꫭ
ꯑꯩ ꯏꯃꯥꯟꯅꯕꯗꯣ
ꯑꯣ ꯍꯣ
ꯏꯃꯟꯅꯕꯗꫭ ꯆꯠꯁ‌ꯦꯅ
ꯑꯣ
ꯆꯥ ꯆꯠꯇ꯭ꯔꯗꯤ ꯅꯨꯡꯉꯥꯏꯔꯣꯏꯅꯦ ꯉꯁꯤ
ꯆꯠꯇꯗꯤ ꯌꯥꯔꯣꯏꯗ
ꯎꯝ
ꯏꯪꯃꯟꯗꯅ ꯀꯣ
ꯐ‌ꯦꯟ ꯊꯥꯗꯗꯤ ꯀꯨꯝꯗꯕꯒꯤ ꯀꯨꯝꯗꯕ ꯑꯗꯨ ꯊꯕꯛ ꯆꯠꯇ‍꯭ꯔꯗꯤ ꯇꯨꯝꯕ ꯌꯥꯔꯔꫭꯏꯕ
ꯎꯝ
ꯑꯁ ꯍꫭꯔꯦꯟ ꯍ‌ꯣꯔꯦꯟ ꯑꯩꯒꯤ ꯕꯨꯂꯦꯠꯇ ꯂꯧꯕ ꯂꯥꯛꯀꯦꯀꯣ
ꯂꯥꯛꯑꯣ ꯂꯥꯛꯑꯣ ꯉꯥꯏꯔꯝꯒꯦ
ꯑꯁ
ꯀꯅꯥ ꯀꯅꯥ ꯂꯥꯛꯀꯗꯕꯅꯣ
ꯑꯩ ꯏꯃꯥꯟꯅꯕ ꯑꯃꯒ ꯂꯥꯛꯀꯅꯤ
ꯊꯥꯎ ꯍꯥꯞꯅꯤꯉꯥꯏꯗꯤ ꯄꯩꯁꯥꯗꯤ ꯂꯩꯕ꯭ꯔꯣ
ꯊꯥꯎꯗꯤ ꯅꯪꯅ ꯍꯥꯥꯞꯄ ꯇꯥꯔ‌ꯦ
ꯀꯗꯥꯏꯗꯒꯤ
ꯅꯪꯅ ꯈꯔ ꯄꯩꯁꯥ ꯄꯥꯏꯕ ꯃꯥꯜꯂ‌ꯦꯕ
ꯆꯥꯛ ꯆꯥꯅꯤꯉꯥꯏꯐꯥꯎ ꯄꯩꯁꯥ ꯂꯩꯇ꯭ꯔꯦ ꯍꯟꯗꯛ ꯄꯩꯁꯥ ꯊꯥꯔꯛꯑꯣ
ꯈ‌ꯣꯏꯁꯨ ꯂꯩꯇ‌ꯦꯅ‌ꯦ ꯑꯩꯒꯤ ꯕꯨꯂꯦꯠꯇꯣ ꯌꫭꯜꯂꯥꯁꯤꯔꯅ
ꯌꯣꯜꯂꯣ ꯑꯗꫭ
ꯆꯥꯛꯄꯧ ꯆꯥꯅꯤꯉꯥꯏ ꯂꯩꯇꯕꯅꯤꯅ ꯌꯣꯜꯂꯁꯤꯔꯅ ꯈꯟꯕ ꯂꯧꯔꯒꯦꯔꯣ ꯅ
ꯍꯣꯏ
ꯑꯩ ꯕꯨꯂ‌ꯦꯠꯇꫭ ꯂꯧ ꯇꯥꯗ꯭ꯔꯣ
ꯇꯌꯦ ꯇꯥꯏ
ꯀꯩ ꯀꯩꯗꯧꯔꯦ ꯇꯨꯃꯤꯟꯅꯥ ꯂꯩꯔꯤꯗꯤ
ꯀꯩꯁꯨ ꯇꯧꯗꯦꯗ ꯍꯣꯔꯦꯟꯒꯠ ꯍꯣꯔꯦꯟ ꯆꯥꯅꯉꯥꯏꯒꯤ ꯈꯔ ꯈꯟꯕꯅꯦꯕ
ꯍꯔꯦꯒꯤꯗꯤ ꯑꯩ ꯏꯃꯥꯟꯅꯕꯗꯣ
ꯑꯣ
ꯁꯥꯏ ꯀꯩꯅꯣ ꯂꯩꯌꯦ ꯍꯥꯏꯕꯅꯤ
ꯃꯣꯟꯗ ꯂꯩꯕ ꯃꯥ
ꯑꯗꯨꯗꯤ
ꯅꯨꯡꯉꯥꯏꯔꯦꯅꯦ
ꯉꯁꯤꯒꯤꯗꯤ ꯅꯨꯡꯉꯥꯏꯒꯅꯤ ꯗꯨ ꯍꯥꯌꯦꯡ ꯌꯦꯡꯒꯤ ꯑꯥꯃꯨꯛ ꯈꯟꯗ꯭ꯔꯗꯤ ꯌꯥꯗꯕ
ꯍꯌꯦꯡꯗꯤ ꯍꯌꯦꯡꯗꯤ ꯆꯠꯂꯨꯅꯣꯗ
ꯌꯦꯡꯕ ꯇꯔꯦꯗ ꯃꯇꯝꯅ ꯄꯨꯔꯛꯄꯗꯣ
ꯅꯨꯡꯇꯤꯒꯤ ꯆꯠꯂꯁꯨ ꯐꯠꯇꯕꯅꯤ
ꯑꯁ ꯊꯕꯛ ꯆꯠꯇ꯭ꯔꯗꯤ ꯇꯨꯝꯕ ꯌꯥꯗꯕ ꯀꯩꯅꯣ ꯑꯥ ꯌꯥꯗꯦꯅꯦ ꯗꯨꯝ ꯆꯥꯛ ꯐꯥꯎ ꯆꯪꯗꯦꯅꯦ
ꯉꯁꯤꯗꯤ ꯏꯟꯁꯥꯡ ꯁꯥ ꯁꯥꯞꯄꯤꯒꯅꯤ ꯍꯥꯏꯕꯅꯤ
ꯍꯥ
ꯑꯣꯁꯥ ꯄꯤꯒꯅꯤ ꯍꯥꯏꯕꯅꯤ ꯉ ꯍꯣꯔꯦꯟꯗꯤ
ꯑꯁ ꯑꯔꯤꯛꯄꯤ ꯁꯥ ꯆꯥꯅꯤꯡꯗꯦꯗꯥ ꯍꯥꯏ ꯌꯨꯛꯇ ꯆꯥꯔꯦꯕ
ꯑꯣ ꯉꯁꯤ ꯀꯅꯥꯒꯤ ꯕꯥꯔꯗꯦꯅꯦꯕ
ꯈꯟꯗꯦ ꯑꯩꯗꯤ
ꯉꯁꯤꯒꯤ ꯑꯣ ꯖꯥꯔꯡ ꯍꯥꯎꯅꯤꯅꯦ ꯉꯁꯤ
ꯅꯣꯏꯗꯤ ꯆꯠꯂꯣꯏꯗ꯭ꯔꯣ
ꯈꯪꯗꯦ ꯍꯣꯔꯦꯟ ꯍꯜꯂꯛꯑꯀꯥꯟꯗ ꯈꯪꯒꯅꯤ ꯊꯕꯛ ꯍꯟꯅ ꯆꯠꯇꯗꯤ ꯌꯥꯗꯕ
ꯊꯕꯛ ꯆꯠꯂꯗꯤ ꯂꯥꯛꯀꯅꯨ ꯍꯥꯏꯕꯅꯤ ꯃꯣꯏ
ꯉꯁꯤ ꯉꯁꯤ ꯅꯠꯇ꯭ꯔꯁꯨ ꯍꯌꯦꯡ ꯄꯨꯔꯛꯑꯣꯏ ꯑꯌꯨꯛ ꯍꯥꯏꯕ ꯌꯥꯏꯅ ꯑꯗꯨꯝ ꯈꯔ
ꯌꯥꯏ ꯌꯥꯏ ꯑꯗꯨꯁꯨ ꯌꯥꯏ
ꯊꯕꯥꯛꯅ ꯍꯥꯟꯅ ꯊꯕꯥꯛꯅ ꯂꯨꯑꯦꯕ ꯅꯠꯇ꯭ꯔꯣ
ꯃꯥꯅꯦ ꯃꯥꯅꯤ ꯎ ꯇꯕꯛ ꯆꯠꯇ꯭ꯔꯦ ꯄꯩꯁꯥꯁꯨ ꯐꯪꯗꯦ
ꯎꯝ ꯑꯥ ꯄꯩꯁꯥ ꯄꯥꯏꯗ꯭ꯔꯗꯤ ꯃꯤ ꯂꯩꯩꯁꯥꯕꯤꯅꯁꯨ ꯌꯥꯔꯣꯏ
ꯌꯥꯍꯟꯗꯣꯅꯦ
ꯈꯪꯗꯔꯦꯗ
ꯊꯗ꯭ꯔꯦ ꯇꯥꯡꯗ꯭ꯔꯦ ꯍꯞꯇꯥ ꯑꯃꯒꯨꯝꯕ ꯂꯩꯔꯗꯤꯀꯣ ꯈꯔꯗꯤ ꯊꯣꯛꯀꯅꯤ
ꯍꯞꯇꯥ ꯑꯃ ꯂꯩꯔꯗꯤ ꯁꯣꯏꯗꯦ
ꯎꯝ
ꯑꯁ ꯑꯩꯒꯤ ꯊꯕꯛ ꯑꯃꯗꯣ
ꯎꯝ ꯀꯔꯤ ꯇꯧꯔꯦ ꯐꯥꯎꯅꯗ꯭ꯔꯕ꯭ꯔꯣ
ꯑꯗꯨ ꯃꯟꯗꯦꯗ ꯑꯣꯏꯅ ꯄꯨꯔꯛꯀꯦ ꯍꯥꯏꯌꯦꯕ ꯄꯨꯔꯛꯀꯗꯕ꯭ꯔꯥ ꯅꯠꯇ꯭ꯔꯒ ꯄꯣꯠꯇꯣ ꯑꯣꯏꯅ ꯄꯨꯔꯥꯛꯀꯗꯕꯔ ꯈꯪꯗꯕ
ꯑꯣ
ꯑꯦ ꯍ ꯀꯤꯕ ꯑꯣꯏꯔꯔꯣꯏꯗꯕ ꯑꯣꯏꯔꯗꯤ ꯄꯨꯔꯛꯑꯣ ꯑꯩꯒꯤ ꯄꯣꯠꯇꯣ ꯑꯃꯨꯛ ꯄꯨꯔꯛꯑꯣ ꯍꯥꯏꯕꯅꯤꯅ
ꯑꯆꯥ ꯑꯆꯥ ꯑꯆꯥ
ꯃꯤ ꯑꯃꯥꯗ ꯑꯃꯨꯛ ꯇꯔꯥꯏ ꯇꯧꯁꯦ
ꯎ ꯌꯥꯏ ꯌꯥꯏ ꯑꯗꯨꯁꯨ
ꯅꯣꯏꯒꯤ ꯕꯂꯦꯛꯗꯥꯏꯃꯥꯟꯗꯣ ꯌꯥꯗꯦꯕꯈꯣ
ꯕꯂꯦꯛꯗꯥꯏꯃꯥꯟꯅꯦ
ꯎꯝ ꯌꯥꯅꯉꯥꯏ
ꯌꯥꯅꯉꯥꯏ ꯌꯥꯅꯤꯡꯉꯥꯏ ꯁꯤꯟꯕ ꯇꯥꯔꯦꯗꯅ
ꯌꯥꯅꯉꯥꯏ ꯁꯤꯟꯗ꯭ꯔꯗꯤ ꯄꯥꯏꯂꯩꯇꯔꯦ
ꯄꯥꯏ ꯂꯩꯇꯦ ꯑꯗꯣ ꯑꯗꯣꯅꯠꯇꯗꯤ ꯄꯥꯏ ꯂꯩꯇꯦꯕ
ꯎꯝ ꯕꯨꯠ ꯀꯩꯅꯣ
ꯁꯣꯝꯗ ꯐꯣꯟ ꯑꯃ ꯂꯥꯛꯑꯦ ꯑꯩꯉꯣꯟꯗ
ꯊꯝꯈ꯭ꯔꯒꯦꯀꯣ ꯑꯗꯨꯗꯤ ꯊꯝꯈ꯭ꯔꯒꯦꯑꯩ